ꯑꯥ
ꯍꯜꯂꯣ ꯇꯥꯏꯀꯣ
ꯑꯣ ꯄꯨꯡ ꯕꯥꯔꯣ ꯍꯦꯜꯂꯦꯅꯦꯀꯣ
ꯎꯝ
ꯑꯉꯥꯡ ꯂꯥꯛꯄ ꯃꯇꯝ ꯃꯨꯛ ꯍꯧꯔꯛꯑꯅꯤ ꯄꯨꯡ ꯑꯃꯥ ꯑꯗꯨꯋꯥꯏꯗ ꯃꯨꯛ ꯂꯥꯛꯂꯅꯤ
ꯎꯝ ꯀꯨꯝꯁꯤꯁꯦ ꯀꯔꯃꯥꯏ ꯂꯦꯟꯁꯤꯔꫭ
ꯑꯥ
ꯄꯨꯟꯁꯤꯁꯦ ꯀꯔꯝꯃꯥꯏꯂꯦꯟꯁꯤꯔꫭ ꯆꯍꯤ ꯆꯍꯤꯁꯦ ꯃꯌꯥꯏ ꯏꯗꯤ ꯍꯦꯟꯈ꯭ꯔꯦ
ꯀꯔꯤꯁꯨ ꯂꯩꯇ꯭ꯔꯦꯀꯣ ꯄꯩꯁꯥꯁꯨ ꯇꯥꯟꯕꯁꯨ ꯂꯩ ꯇꯔꯦ
ꯄꯩꯁꯥ ꯇꯥꯟꯕꯁꯨ ꯂꯩꯇ꯭ꯔꯦ ꯄꯩꯁꯥꯗꯤ ꯆꯠꯄꯈꯛ ꯇꯥꯛ
ꯆꯥꯗꯕꯁꯨ ꯌꯥꯗꯦ
ꯎꯝ
ꯑꯩ ꯍꯟꯗꯛꯀꯥꯟ ꯑꯩꯒꯤ ꯄꯤꯝꯄꯜꯁ ꯃꯌꯥꯝ ꯁꯦ ꯎꯔꯒ ꯑꯁ ꯍꯥꯏꯗ꯭ꯔꯥ ꯐꯦꯁꯦꯜ ꯇꯧꯅꯤꯡꯕꯗ ꯂꯣꯏꯔꯦ
ꯑꯁ ꯑꯩꯁꯨ ꯇ꯭ꯔꯦꯗꯤꯡ ꯇꯧꯅꯤꯡꯉꯥꯏ ꯂꯩꯌꯦ ꯆꯠꯊꯣꯛꯅꯤꯡꯗꯕ
ꯑꯏ ꯑꯗꯨꯗꯤ ꯏꯅꯥꯛ ꯅꯥꯛꯄꯗ ꯂꯩꯕꯗꯨꯕꯨ
ꯎꯝ ꯑꯗꯨ ꯄꯥꯎ ꯆꯠꯊꯣꯛꯅꯤꯡꯗꯕꯅꯤ ꯁꯥꯕꯁꯤꯅ ꯃꯄꯥꯟꯁꯦ ꯆꯠꯊꯣꯔꯛꯄꯨ ꯆꯠꯊꫭꯛꯇ꯭ꯔꯗꯤ ꯊꯣꯛꯅꯤꯡꯗꯦꯅꯦ
ꯑꯩꯗꯤ ꯅꯍꯥꯟꯗꯣ ꯕꯖꯥꯔ ꯕꯖꯥꯔ ꯆꯠꯄ ꯅꯨꯃꯤꯠꯇꯣ ꯇꯧꯔ ꯂꯥꯛꯈ꯭ꯔꯅꯦ
ꯕꯖꯥꯔꯗꯗꯤ ꯀꯌꯥ ꯂꯧꯕ꯭ꯔꯥ
ꯐꯤꯐꯇꯤ
ꯐꯤꯐꯇꯤꯔꯥ ꯃꯣꯏꯁꯦ ꯀꯌꯥ ꯂꯧꯕ꯭ꯔꯥ ꯈꯪꯪꯗꯦ ꯐꯤꯐꯇꯤ ꯑꯣꯏꯔꯝꯒꯅꯤ ꯐꯤꯐꯇꯤ ꯍꯥꯏꯕꯒꯨꯝ ꯇꯧꯋꯤ
ꯐꯖꯅ ꯐꯦꯁꯦꯜ ꯇꯧꯊꯣꯛꯅꯤꯡꯕꯅꯤ ꯑꯃꯔꯛ ꯇꯥꯎꯊꯣꯛꯄ ꯀꯥꯟꯗꯀꯣ ꯑꯩꯈꯣꯏꯗꯤ ꯇꯧꯗꯕꯅꯤ ꯇꯧꯗꯕ ꯃꯤꯅꯤꯅ ꯀꯔꯤ ꯀꯔꯤꯁꯨ ꯇꯥꯏꯗꯕ ꯃꯤꯅꯤꯅ ꯑꯗꯨꯝ ꯑꯃꯔꯛ ꯇꯧꯊꯣꯛꯄ ꯀꯥꯟꯗ ꯔꯤꯖꯜꯠ ꯐꯪꯒꯅꯤ ꯍꯥꯏꯌꯦꯕꯀꯣ
ꯎꯝ
ꯇꯣꯏꯅ ꯇꯧꯕꯈꯣꯏꯗꯤ ꯔꯤꯖꯜꯠꯇꯣ ꯁꯥꯠ ꯁꯠ ꯐꯪꯗꯦ ꯍꯥꯏꯌꯦꯕ ꯑꯗꯨꯕꯨ ꯑꯩꯈꯣꯏꯗꯤ ꯑꯃꯔꯛ ꯇꯧꯊꯣꯛꯄ ꯀꯥꯟꯗ ꯔꯤꯖꯜꯗꯤ ꯊꯨꯅ ꯐꯪꯒꯅꯤ ꯍꯥꯏꯌꯦꯕ
ꯑꯩꯈꯣꯏꯁꯨ ꯐꯖ ꯐꯖꯅ ꯀꯦꯔꯒ ꯂꯩꯒꯗꯧꯕꯅꯤꯅꯦ
ꯍꯝ
ꯄꯩꯁꯥꯅꯅꯤꯅꯦ ꯅꯠꯇ꯭ꯔꯣ
ꯍꯣꯏ
ꯃꯤ ꯃꯤꯒꯨꯝꯅ ꯂꯨꯄꯥ ꯇꯔꯥ ꯋꯥꯠꯂꯦ ꯑꯃꯗ ꯆꯥꯝꯃꯥ ꯆꯥꯝꯃꯥ ꯌꯥꯡꯈꯩ ꯑꯗꯨꯒꯨꯝꯕꯒꯤ ꯀ꯭ꯔꯤꯝ ꯈꯔꯗꯤ ꯁꯤꯖꯤꯟꯅꯅꯤꯡꯗꯦꯗꯣ
ꯎꯝ
ꯃꯤ ꯑꯇꯣꯞꯄ ꯈꯣꯏꯗꯤ ꯐꯖ ꯐꯖꯅ ꯍꯣꯡꯒꯦꯔꯥ ꯇꯥꯡꯒꯦꯔ ꯐꯖ ꯐꯖꯅ ꯇꯩꯕꯅꯦꯕ ꯑꯩꯈꯣꯏꯗꯤ ꯑꯗꯨꯒꯨꯝꯕꯁꯨ ꯇꯩꯅꯤꯡꯗ꯭ꯔꯕ ꯑ
ꯍꯟꯗꯛ ꯑꯩ ꯇꯥꯛꯕ ꯎꯝ ꯎꯝ ꯀꯩꯅꯣꯁꯦ ꯃꯣꯏꯆꯔꯥꯏꯖꯔꯁꯦ ꯐꯥꯕ ꯃꯥꯜꯂꯦ
ꯎ
ꯃꯃꯜꯁꯨꯦ ꯇꯥꯡꯉꯦꯕ ꯑꯗꯨ ꯃꯥꯏꯁꯦ ꯈꯔꯗꯤ ꯀꯩꯅꯣ ꯇꯧꯋꯦ ꯉꯧꯔꯛꯄ ꯅꯠꯇꯕ ꯅꯥꯟꯕ ꯍꯥꯏꯕ ꯇꯥꯔꯦꯀꯣ ꯈꯔꯗꯤ
ꯑ
ꯍꯥꯏꯗꯤ ꯉꯧꯔꯣ ꯉꯧꯕꯗꯨ ꯁꯨ ꯇꯜꯂꯤꯦꯗ
ꯎꯝ ꯉꯥꯎꯕꯗꯤ ꯄꯥꯝꯃꯤꯅꯦ ꯑꯩꯁꯦ
ꯉꯥꯎꯕꯁꯨ ꯄꯥꯝꯅꯁꯨ ꯂꯩꯗꯅ ꯃꯥ ꯊꯥꯛ ꯉꯥꯎꯕꯗꯤ ꯀꯗꯥꯏꯗ ꯌꯥꯒꯦꯔꯣ
ꯎꯝ
ꯑꯗꯨ ꯍꯦꯟꯅꯗꯤ ꯈꯔ ꯃꯨꯕ ꯇꯥꯔꯁꯨ ꯏꯁꯀꯤꯟꯗꯣ ꯐꯖꯅ ꯍꯣ ꯑꯩ ꯍꯥꯠꯄꯀꯣ
ꯎꯝ
ꯑꯗꯨꯅ ꯐꯩꯌꯦꯕ
ꯎꯝ ꯁꯤꯁꯦ ꯀꯩꯅꯣꯅꯦ ꯎꯝ ꯃꯤ ꯈ ꯃꯃꯥꯏ ꯒ꯭ꯂꯣ ꯌꯥꯝ ꯑꯣꯏꯕꯗꯣ ꯃꯣꯏꯁꯨ ꯃꯣꯏꯗꯤ ꯁꯤꯔꯝꯒ ꯀꯩꯅꯣ ꯇꯧꯋꯦꯅꯦ ꯄꯥꯏꯕꯅꯤꯅ ꯇꯣꯅꯔꯗꯣ ꯁꯤ ꯑꯅꯤꯁꯦ ꯁꯤꯖꯤꯟꯅꯕꯁꯦ ꯃꯥꯏ ꯇꯒꯂꯣꯗꯤ ꯍꯗꯨ ꯃꯥꯂꯦ
ꯇꯣꯅ
ꯎꯝ ꯇꯃꯔꯗꯨꯒꯀꯣ ꯎꯝ ꯁꯤꯔꯝꯁꯦ
ꯎꯝ
ꯑꯗꯨ ꯄꯥꯏꯕꯗꯨꯅꯗꯤ ꯒ꯭ꯂꯣꯗꯤ ꯍꯦꯟꯕ ꯃꯥꯜꯂꯦ
ꯎꯝ
ꯍꯥꯏꯗꯤ ꯃꯣꯏꯅ ꯏꯁꯇꯤꯜꯗꯁꯨ ꯐꯖꯍꯟꯕꯅꯦꯕ ꯑꯗꯨꯅ ꯑꯩꯁꯨ ꯁꯤꯔꯝꯗꯣ ꯑꯄꯤꯛꯄ ꯑꯣꯏꯁꯨ ꯂꯧꯁꯦ ꯍꯥꯏꯅ ꯈꯟꯕꯅꯤ ꯁꯤ ꯀꯩꯅꯣꯒꯤ ꯎꯝ ꯀꯔꯤ ꯍꯥꯏꯕ꯭ꯔꯥ ꯃꯤꯅꯤꯃꯤꯂꯤ ꯁꯥꯏꯕ꯭ꯔꯥ
ꯎꯝ
ꯑꯗꯨꯒꯤꯗꯣ ꯆꯥꯟꯅꯩꯌꯦꯕ
ꯑꯣ
ꯃꯅꯦꯒꯤꯗꯣ ꯑꯩ ꯇ꯭ꯔꯥꯏ ꯇꯧꯕꯅꯦ
ꯑ
ꯅꯨꯡꯉꯥꯏꯌꯦ ꯑꯆꯕꯗꯤ ꯊ꯭ꯔꯤ ꯍꯟꯗ꯭ꯔꯦꯠ ꯍꯦꯟꯕ ꯑꯄꯤꯛꯄꯗ ꯌꯦꯡꯉꯒ ꯋꯥꯟ ꯁꯚꯦꯟꯇꯤ ꯋꯥꯟ ꯑꯦꯠꯇꯤ ꯑꯗꯨꯋꯥꯏꯗ ꯂꯩꯌꯦ ꯑꯩ ꯅꯤꯡꯁꯤꯁꯦ ꯑꯣꯗꯔ ꯇꯧꯁꯤꯔ ꯍꯥꯏꯅ ꯈꯜꯂꯒ ꯂꯩꯕꯅꯦ ꯑꯩꯒꯤꯁꯦ ꯄꯤꯟ ꯅꯝꯕꯔ ꯂꯥꯟꯕꯒꯤꯔ ꯈꯪꯗ꯭ꯔꯦ ꯗꯤꯂꯤꯚꯔꯤ ꯑꯩꯉꯣꯟꯝꯗ ꯂꯥꯛꯄ ꯌꯥꯗꯅ
ꯅꯣ
ꯑꯗꯨꯃꯥꯏꯅ ꯇꯧꯕ ꯃꯥꯥꯟꯅꯦ ꯑꯃꯨꯛ ꯆꯦꯛ ꯇꯧ ꯆꯪꯅꯤꯡꯉꯥꯏ ꯂꯩꯌꯦ ꯑꯗꯨꯁꯨ ꯉꯁꯥꯏ ꯑꯌꯨꯛꯀꯤ ꯊꯣꯏꯕꯣꯡꯗꯨ ꯂꯩꯌꯦ ꯌꯥꯝ ꯍꯥꯎꯋꯦ
ꯊꯨꯝꯕ꯭ꯔꯥ
ꯊꯨꯝꯃꯦ
ꯀꯗꯥꯏꯗꯒꯤꯅꯦ ꯍꯥꯏꯕ꯭ꯔꯣ
ꯑꯁ ꯁ꯭ꯋꯥꯏꯗꯒꯤꯅꯦ ꯍꯥꯏꯌꯦ
ꯑꯣ ꯃꯈꯣꯏꯁꯤꯡꯗꯣ ꯌꯥꯝ ꯌꯥꯝ ꯁꯤꯡ ꯍꯩꯕꯅꯦ ꯄꯣꯠ ꯆꯩ ꯌꯣꯅꯤ ꯉꯥꯢꯁꯨ ꯐꯖ ꯐꯖꯅ ꯊꯤꯌꯦꯀꯣ ꯑꯩꯈꯣꯏꯗꯤ ꯎꯁꯨ ꯎꯗꯦꯕ
ꯑꯗꯨꯗ ꯆꯥꯃꯉꯥ ꯆꯥꯝꯃꯥ ꯍꯥꯏ ꯍꯥꯏꯕꯀꯣ ꯑꯩꯅ ꯑꯁ ꯌꯥꯝ ꯃꯥꯜꯂꯦ ꯐꯤꯐꯇꯤꯒꯨꯝꯕ ꯍꯥꯏꯌꯣ ꯍꯥꯏ ꯈꯤ
ꯄꯣꯠ ꯆꯩ ꯌꯣꯟꯕꯁꯨ ꯍꯩꯌꯦ ꯃꯈꯣꯏꯗꯤ
ꯎꯝ
ꯑꯩꯈꯣꯏꯅ ꯍꯩꯇꯕꯒꯤ ꯋꯥꯅꯦꯕ
ꯑꯗꯨ ꯉꯥꯏꯍꯥꯛ ꯂꯩꯔꯗꯤ ꯅꯣꯏ ꯃꯅꯤꯡꯗ ꯂꯩꯕꯁꯤꯡꯗꯨ ꯃꯣꯏꯗꯒꯤ ꯗꯥꯏꯔꯦꯛ ꯂꯧꯁꯤꯅꯦ
ꯍꯣꯢ
ꯃꯨꯟꯕ ꯍꯧꯔꯗꯤ ꯅꯠꯇ꯭ꯔꯣ
ꯍꯣꯏ ꯑꯗꯨꯒ ꯃꯊꯛꯇꯒꯤ ꯑꯣꯏꯔꯝꯒꯅꯦ ꯍꯥꯏ ꯊꯥꯏꯕꯣꯡꯅꯣ
ꯃꯊꯛꯇꯒꯤꯅꯤ ꯍꯥꯏꯌꯦ ꯑꯗꯨꯗꯒꯤ ꯂꯧꯔꯛ ꯄꯅꯤ ꯍꯥꯏꯌꯦ ꯑꯗꯨ ꯃꯣꯏꯅ ꯐꯤꯐꯇꯤ ꯍꯥꯏꯔꯗꯤ ꯃꯣꯏꯗꯤ ꯍꯟꯗ꯭ꯔꯦꯗ ꯂꯧꯅꯤꯡꯒꯅꯦꯕ ꯍꯥꯏꯕꯗꯤ ꯃꯣꯏꯁꯨ ꯃꯌꯥꯏ ꯇꯣꯡꯅꯤꯡꯕꯅꯤꯅꯀꯣ
ꯑꯥ ꯑꯩꯁꯨ ꯉꯁꯤ ꯂꯐꯣꯏ ꯂꯩꯔꯛ ꯅꯦ ꯀꯦꯖꯤꯗ ꯃꯨꯟꯗꯕꯗꯤ ꯀꯦꯖꯤꯗ ꯐꯣꯔꯇꯤꯅꯦ ꯍꯥꯏꯌꯦꯕꯀꯣ ꯀꯦꯖꯤ ꯑꯅꯤ ꯂꯐꯣꯏꯁꯨ ꯑꯁ ꯀꯦꯖꯤ ꯑꯣꯟꯈ꯭ꯔꯕꯅꯤꯅ ꯖꯔꯥ ꯖꯔꯥ ꯇꯥꯡꯏ
ꯑꯥ ꯀꯦꯖꯤꯗ ꯈꯛꯇ ꯑꯣꯜꯂꯦꯅꯦ ꯑꯉꯥꯛꯄꯅꯦ ꯑꯩꯗꯤ
ꯀꯦ ꯖꯤ ꯑꯅꯤ ꯂꯧꯔꯛꯑꯦ ꯑꯗꯨ ꯌꯣꯝꯂꯒ ꯈꯕꯔꯅ ꯌꯣꯝꯔꯒ ꯊꯝꯕꯅꯤ ꯑꯗꯣ ꯍꯤꯗꯥꯛ ꯆꯥꯏ ꯍꯥꯏꯕꯗꯣ ꯊꯨꯅ ꯃꯨꯅꯤꯡꯉꯥꯏ ꯍꯤꯗꯥꯛ ꯆꯥꯏ ꯍꯥꯏꯕꯗꯣ ꯑꯁꯦꯡꯕ ꯆꯥꯏꯌꯦꯀꯣ ꯁꯤꯋꯥꯒꯤꯁꯨ
ꯆꯥꯏꯌꯦ ꯑꯗꯨꯅ ꯑꯗꯨꯅꯅꯦ ꯑꯩꯈꯣꯏ ꯁꯤ ꯑꯩꯈꯣꯏꯒꯤ ꯃꯅꯥꯛꯀꯤꯁꯦ
ꯎꯝ
ꯆꯌꯦ ꯍꯥꯏꯕ ꯃꯥ ꯌꯥꯝ ꯅꯧ ꯅꯧꯕꯗꯣ ꯃꯨꯟꯅ ꯃ ꯄꯤꯊꯣꯛꯑꯦꯕꯀꯣ
ꯎꯝ
ꯑꯗꯨꯅꯅꯦ ꯑꯁ ꯑꯩꯁꯦ ꯑꯉꯥꯛꯄꯅꯦ ꯑꯗꯨꯅ ꯍꯩꯅꯧꯗꯨꯁꯨ ꯎꯝ ꯌꯣꯜꯂꯦ ꯍꯥꯏꯕꯀꯣ ꯂꯧꯋꯣ ꯀꯦꯖꯤꯗ ꯐꯤꯐꯇꯤꯒꯤ ꯍꯥꯏꯕ ꯑꯩꯅ ꯑꯁ ꯃꯨꯟꯗ꯭ꯔꯦ ꯀ꯭ꯔꯤꯒꯤ ꯃꯨꯟꯕ꯭ꯔꯥ ꯑꯩꯁꯨ ꯁꯤ ꯃꯨꯟꯍꯟꯅꯤꯡꯉꯦ ꯍꯥꯏꯅꯀꯣ ꯀꯔꯤꯅ ꯀꯃꯥꯏꯅ ꯃꯨꯟ ꯍꯟꯕ꯭ꯔꯥ ꯑꯗꯨꯝ ꯍꯦꯛꯂꯒ ꯊꯝꯂꯒꯗꯤ ꯃꯨꯟꯕꯅꯤ ꯍꯥꯏ ꯑꯗꯨ ꯑꯣꯏꯔꯁꯨ ꯑꯩꯒꯤꯁꯦ ꯌꯥꯝ ꯀꯨꯏꯔꯦꯕ ꯅꯍꯥꯟ ꯒꯦꯠꯇ ꯃꯤ ꯊꯦꯡꯅꯕꯁꯤꯡꯅ ꯀꯩꯅꯣ ꯇꯧꯃꯜꯂꯦ ꯍꯥꯏꯅ ꯑꯅꯤ ꯑꯍꯨꯝ ꯂꯧꯁꯤꯟꯕꯗꯣ ꯃꯨꯟꯗ꯭ꯔꯤ ꯍꯥꯏꯕ ꯃꯣꯏꯒꯤꯗꯨ ꯁꯪꯇ꯭ꯔꯤꯛ ꯁꯪꯔꯒ ꯀꯣ ꯃꯨꯟꯗꯤ ꯃꯨꯟꯕ ꯑꯉꯛꯄꯅꯤꯍꯦ ꯑꯗꯨꯅ ꯑꯩ ꯊꯥꯡꯉꯒ ꯑꯩ ꯁꯤ ꯑꯗꯨꯝ ꯍꯦꯛꯂꯒ ꯊꯝꯕ ꯈꯛꯇꯅꯤ ꯍꯥꯏꯌꯦ
ꯑ
ꯑꯩꯁꯨ ꯊꯥꯖꯗꯦ ꯍꯥꯏꯅꯗꯤ ꯈꯟꯕꯅꯤꯀꯣ
ꯑꯗꯨ ꯑꯩꯅ ꯐꯖꯅ ꯍꯥꯏꯔꯒ ꯃꯨꯟ ꯃꯨꯟꯇ ꯃꯤꯅ ꯂꯧꯔꯒꯦ ꯍꯥꯏꯔ ꯑꯣ ꯍꯣꯏ ꯍꯥꯏꯔ ꯑꯦꯗꯤ ꯑꯅꯤ ꯂꯧꯔ ꯈꯕꯔꯗ ꯌꯣꯝꯃꯒ ꯊꯝꯃꯅꯤ ꯏꯆꯥ ꯅꯨꯄꯥ ꯆꯥ ꯊꯉꯅꯤꯅꯀꯣ
ꯃꯨꯟꯗꯕꯗꯨ ꯍꯦꯟꯅ ꯂꯨꯝꯗꯕ꯭ꯔꯥ ꯑꯩꯒꯤ ꯋꯥꯈꯜꯗꯗꯤ ꯃꯨꯟꯗꯕꯗꯣ ꯂꯨꯝꯕ ꯃꯥꯜꯂꯦ ꯀꯣꯏꯒꯦ ꯍꯅꯁꯨ ꯃꯟꯗꯤ ꯃꯟꯗꯦ ꯃꯅꯤꯡꯒꯤꯁꯦ ꯁꯤꯟꯕ ꯍꯥꯏꯗꯤ ꯌꯥꯝ ꯍꯥꯎꯇꯕ
ꯑ
ꯃꯥꯡꯉꯦꯗꯨꯗꯤ ꯊꯣꯡꯒꯅꯤ
ꯍꯩꯅꯧꯁꯦ ꯌꯥꯝꯅꯗꯤ ꯀꯥꯟꯅꯕ ꯃꯥꯜꯂꯦꯕꯀꯣ ꯍꯛꯆꯥꯡꯒꯤꯗꯃꯛꯁꯦ
ꯎꯝ
ꯑꯗꯨꯗꯒꯤ ꯇꯥꯡꯁꯨ ꯇꯥꯡꯕꯅꯦꯕ
ꯂꯥꯁ ꯏꯌꯥꯔꯒꯤꯗꯣ ꯍꯥꯎꯕꯗꯣ ꯌꯨꯝꯒꯤꯗꯣ ꯃꯠꯇꯒꯤ ꯑꯃꯃꯝ ꯑꯅꯤꯅꯤ ꯑꯗꯨꯝ ꯆꯥꯔꯒ ꯆꯥꯛ ꯇꯣꯛꯄ ꯈꯨꯗꯤꯡ ꯆꯥꯔꯒ ꯍꯩ ꯂꯩꯇꯕ ꯃꯇꯝꯗꯗꯤ ꯂꯩꯕ ꯍꯩꯇ꯭ꯔꯦ ꯑꯁ ꯀꯔꯤꯅꯣ ꯋꯥꯠꯄꯒꯨꯝꯅꯈꯣ
ꯑꯥ
ꯏꯁꯥꯗ ꯀꯔꯤꯅꯣ ꯑꯃ ꯒꯨꯝꯅ ꯑꯃꯨꯛ ꯀꯩꯅꯣ ꯊꯤꯔꯒ ꯇꯧꯅꯤꯡꯕ ꯋꯥꯈꯜ ꯂꯩꯌꯦꯦ
ꯑꯥ
ꯎ
ꯅ ꯆ ꯍꯦ ꯇ ꯇꯣꯛꯄ ꯈꯨꯗꯤꯡ ꯍꯩ ꯆꯥꯕꯕꯁꯤꯦ ꯌꯥꯝ ꯍꯦꯕꯤꯠ ꯑꯣꯏꯔꯗꯤ ꯆꯥꯅꯤꯡꯉꯤ ꯎꯝ
ꯀꯔꯤꯒꯤꯔ ꯑꯩꯒꯤ ꯐꯣꯟꯗ ꯌꯨ ꯑꯥꯔ ꯁꯤꯌꯣꯔ ꯌꯨ ꯋꯥꯟ ꯇꯨ ꯗꯤꯁꯀꯅꯦꯛ ꯍꯥꯏꯔꯛꯑꯦꯅꯦ
ꯀꯔꯤꯁꯨ ꯑꯣꯏꯔꯝꯗꯔ꯭ꯦ
ꯑꯦꯟ ꯀꯣ ꯍꯥꯏꯥꯟꯅꯀꯣ
ꯎꯝ
ꯑꯗꯨꯒ ꯌꯨ ꯑꯥꯔ ꯁꯤꯌꯣꯔ ꯌꯨ ꯋꯥꯟ ꯇꯨ ꯗꯤꯁꯀꯅꯦꯛ ꯀꯁ ꯑꯣ ꯐꯔꯣ ꯍꯔ ꯑꯅꯦ ꯒꯥꯔꯤ ꯑꯣꯏꯕꯖꯥꯠꯔ
ꯍꯗꯦ
ꯐꯣꯟꯅ ꯑꯣꯏꯔꯝꯃꯗꯤ
ꯐꯣꯣꯟ ꯑꯣꯏꯔꯝꯒꯅꯤ ꯇ
ꯐꯣꯟꯁꯦ ꯑꯅꯧꯕ ꯂꯩꯗ꯭ꯔꯗꯤ ꯌꯥꯔꯔꯣꯏ
ꯑꯩꯒꯤꯁꯨ ꯌꯥꯗꯣꯏ ꯅꯍꯥꯟ ꯁꯦꯝꯂꯒ ꯑꯃꯨꯛ ꯀꯩꯅꯣ ꯇꯧꯕ ꯃꯇꯨꯡꯗ ꯆꯥꯔꯖꯤꯡꯁꯨ
ꯇꯞꯄꯦ ꯑꯗꯨꯒ ꯋꯥꯔꯤ ꯁꯥꯕ ꯀꯥꯟꯗꯁꯨ ꯐꯣꯟꯁꯦ ꯌꯥꯝ ꯁꯥꯏ ꯍꯥꯏꯕ ꯑꯩꯗꯤ ꯄꯥꯏꯕꯕꯨ ꯀꯤꯕꯨ ꯀꯤꯔꯛꯈ꯭ꯔꯦ
ꯃꯤꯅ ꯑꯩꯒꯤ ꯁꯤ ꯕꯖꯔ ꯅꯨꯄꯤꯅ ꯑꯁ ꯅꯪꯒꯤ ꯐꯣꯟꯗꯣ ꯌꯥꯗ꯭ꯔꯗꯤ ꯅꯣꯡ ꯂꯧꯈ꯭ꯔꯣ ꯅꯣꯡ ꯂꯧꯈ꯭ꯔꯣ ꯍꯥꯏꯗꯗꯤ ꯑ ꯑꯁ ꯑꯗꯨ ꯁꯨ ꯂꯥꯎꯕ ꯉꯝꯗ꯭ꯔꯤꯕꯅꯤꯅ ꯄꯩꯁꯥ ꯂꯤꯁꯤꯡ ꯑꯃꯃꯝꯒꯨꯝꯕ ꯍꯨꯜꯂꯗꯤ ꯌꯥꯒꯅꯤꯅ ꯍꯥꯏꯅꯀꯣ ꯃꯥꯅ ꯋꯥꯔꯤ ꯁꯥꯔꯒ
ꯎꯝ
ꯍꯪꯗꯦ ꯂꯥꯎꯗꯤ ꯅ ꯃꯤꯈ꯭ꯔꯅꯦ
ꯂꯣꯟꯗ ꯌꯥꯝ ꯍꯣꯡ ꯍꯣꯡꯅ ꯂꯧꯔꯒ ꯄꯥꯏꯕ ꯍꯧꯔꯦ ꯃꯤꯁꯤꯡꯁꯦ
ꯎꯝ
ꯑꯗꯨꯝ ꯂꯧꯅꯔꯒ ꯂꯩꯌꯦꯅꯦ
ꯎꯝꯝ
ꯍꯥꯏꯗꯤ ꯁꯥꯔꯚꯤꯁ ꯇꯧꯗꯕꯅꯤꯅꯥꯎꯕ ꯐꯪꯗ꯭ꯔꯦ
ꯁꯔꯚꯤꯁ ꯁꯔꯚꯤꯁ ꯇꯧꯕ ꯇꯧꯗꯕ ꯅꯠꯇꯦ ꯍꯥꯏꯌꯦꯕ ꯑꯗꯨꯕꯨꯗꯤ ꯃꯈꯣꯏꯒꯤꯗ ꯄꯦ ꯐꯖꯅ ꯁꯤꯡꯗ꯭ꯔꯗꯤ ꯐꯣꯟꯗ ꯂꯣꯛ ꯆꯠꯂꯗꯤ ꯎꯄꯥꯏ ꯂꯩꯇꯕꯒꯤ ꯃꯉꯣꯟꯗ ꯂꯥꯛꯇ꯭ꯔꯗꯤ ꯂꯥꯛꯐꯝ ꯂꯩꯔꯣꯏꯅ ꯑꯗꯨ ꯑꯣꯏꯕꯒꯤ ꯃꯈꯣꯏꯅꯁꯨ ꯑꯗꯨꯝ ꯄꯤꯔꯤꯕꯅꯤꯅꯦ ꯐꯣꯟꯒꯤꯗꯤ ꯏꯂꯥꯏ ꯂꯥꯏꯅ ꯄꯤꯔꯤ ꯑꯗꯣ ꯑꯩꯈꯣꯏꯅ ꯐꯖꯅ ꯄꯩꯁꯥ ꯍꯨꯟꯗ꯭ꯔꯤꯗꯅ ꯃꯥꯒꯤ